ꯇꯥꯕ꯭ꯔꯣ ꯑꯣ ꯀꯩꯗꯧꯔꯤꯅꯨ
ꯍꯧꯖꯤꯛ ꯁꯅꯥꯒ ꯍꯜꯂꯛꯑꯒꯦ
ꯑꯣ ꯀꯔꯤ ꯁꯥꯟꯕꯅꯣ
ꯀꯩ ꯇꯧꯕ꯭ꯔꯥ
ꯅꯪ ꯃꯈꯣꯟ ꯇꯥꯗꯤꯅꯦ
ꯇꯥꯗꯕ꯭ꯔꯥ
ꯑꯣ ꯇꯥꯔꯦ ꯇꯥꯔꯦ
ꯏꯔꯨꯖꯒꯦ
ꯆꯥꯛ ꯆꯥꯔꯕꯣ
ꯆꯥꯗ꯭ꯔꯤ ꯍꯧꯖꯤꯛ ꯍꯜꯂꯛꯄꯅꯦ ꯅꯪ ꯆꯥꯔꯕ꯭ꯔꯣ
ꯆꯥꯗ꯭ꯔꯤ ꯑꯩꯈꯣꯏꯁꯨ ꯁꯥꯟꯅꯕ ꯆꯠꯂꯒ ꯍꯜꯂꯛꯑꯒ ꯂꯩꯌꯦ
ꯀꯩꯗꯧꯔꯤꯅꯣ ꯍꯧꯖꯤꯛꯇꯤ
ꯀꯩꯁꯨ ꯇꯧꯗꯦꯗ ꯍꯧꯖꯤꯛꯇꯤ ꯅꯪꯗꯤ
ꯃꯈꯣꯟꯁꯦ ꯈꯔ ꯇꯞꯄ ꯃꯥꯜꯂꯦ ꯈꯔ
ꯅꯦꯠꯋꯥꯛ ꯄ꯭ꯔꯣꯕꯦꯝ ꯑꯣꯏꯔꯝꯒꯅꯤ
ꯑꯣ ꯇꯥꯕꯗꯤ ꯇꯥꯕ ꯑꯗꯨ ꯈꯔ ꯂꯥꯞꯄꯒꯨꯝꯕꯀꯣ
ꯍꯧꯖꯤꯛꯇꯤ
ꯑꯣ ꯍꯧꯖꯤꯛꯇꯤ ꯌꯥꯔꯦ
ꯑꯣ ꯑꯩꯒꯤ ꯕꯨꯔꯇꯨꯗ ꯌꯥꯗꯕ ꯃꯥꯜꯂꯦ
ꯑꯣ ꯀꯔꯤ ꯑꯦꯟꯁꯥꯡ ꯆꯥꯗꯣꯏꯅꯣ
ꯁꯥꯒꯣꯟ ꯁꯥ ꯁꯥ ꯀ꯭ꯔꯤꯔ ꯊꯨꯠ ꯀ꯭ꯔꯤꯔ ꯁꯣꯏꯕꯧ ꯁꯣꯏꯕꯧ ꯀꯧꯕ꯭ꯔꯥ
ꯑꯣ ꯑꯣ ꯑꯣ ꯑꯣ ꯍꯥꯎꯅꯤꯅꯦ ꯑꯁ ꯑꯩꯈꯣꯏꯗꯤ ꯁꯟꯁꯥ ꯆꯥꯒꯦ
ꯌꯦꯟꯗꯤ ꯑꯍꯥꯎꯕ ꯉꯥꯛꯇꯅꯤꯅꯦ
ꯄꯥꯡꯀꯟ ꯁꯣꯟꯕꯅꯤꯅꯀꯣ ꯈꯔ ꯇꯧꯕꯤꯗ꯭ꯔꯥꯗꯤ ꯌꯥꯗ꯭ꯔꯦꯕ
ꯍꯣꯏ ꯐ꯭ꯔꯥꯟꯁꯀꯤ ꯄ꯭ꯂꯦꯌꯥꯔꯁꯤꯡꯁꯦ ꯁꯟ ꯆꯥꯏ ꯍꯩꯌꯦ
ꯑꯍꯣꯏ
ꯃꯣꯏꯒꯤ ꯇꯣꯇꯦꯜ ꯌꯦꯃꯅꯤꯡꯉꯥꯏꯒꯤ
ꯑꯣ ꯐꯥꯏꯌꯦꯅꯦ ꯑꯥꯢ ꯕꯣꯜ ꯌꯦꯡꯒꯦꯔꯣ ꯉꯁꯤꯗꯤ
ꯍꯣꯏ ꯑꯃꯨꯛ ꯌꯦꯡꯒꯅꯤ
ꯑꯥ ꯑꯁ ꯉꯁꯤ ꯕꯣ ꯃꯇꯝꯁꯤꯗꯤ ꯑꯁ ꯉꯥꯏꯕꯅ ꯋꯥꯅꯤꯍꯦ
ꯎꯝ
ꯑꯁ ꯑꯅꯤ ꯃꯈꯥꯏ ꯐꯥꯎꯕꯁꯤꯗꯤ ꯑꯁ
ꯍꯣꯏ꯫
ꯅꯣꯏꯗꯤ ꯌꯦꯡꯕ ꯃꯤ ꯌꯥꯝꯕ꯭ꯔꯣ
ꯍꯣꯏ ꯃꯤ ꯌꯥꯝꯃꯦ ꯎꯝ
ꯅꯤꯄꯥꯜ ꯑꯗꯨꯝ ꯌꯦꯡꯉꯤ
ꯃꯤ ꯌꯥꯝꯃꯗꯤ ꯅꯨꯡꯉꯥꯏꯌꯅꯤꯗ
ꯅꯊꯟꯗ ꯌꯦꯡꯕ꯭ꯔꯥ
ꯍꯣꯏ ꯑꯩꯈꯣꯏꯗꯤ ꯊꯦꯡꯕꯅꯤꯅ ꯌꯦꯡꯕ ꯃꯤ ꯂꯩꯇꯕꯀꯣ ꯑꯗꯨꯗꯤ ꯏꯊꯟꯗ ꯌꯦꯡꯕ ꯇꯥꯕ
ꯎꯝ
ꯅꯪ ꯍꯣꯔꯦꯟ ꯑꯣ ꯉꯁꯥꯏ ꯁꯥꯟꯅꯕ ꯆꯠꯂꯦ ꯍꯥꯏꯕ
ꯈꯣꯏ ꯖꯤꯝ ꯁꯥꯟꯅꯕ ꯆꯠꯂꯦ
ꯑꯣ ꯐꯩꯅꯦ ꯃꯛꯁꯥꯗꯤ ꯆꯥꯎꯔꯝꯅꯤꯀꯣ
ꯀꯔꯤꯁꯨ ꯊꯣꯛꯇꯦ ꯍꯥꯏꯗꯤ ꯅꯨꯃꯤꯠ ꯃꯉꯥ ꯃꯔꯤ ꯈꯛꯇꯅꯤ
ꯑꯥ ꯑꯗꯨ ꯍꯤꯗꯥꯛꯀꯨꯝꯕꯥ ꯆꯥꯔ ꯆꯠꯄ꯭ꯔꯥ ꯅꯠꯇ꯭ꯔꯒ
ꯌꯥꯁ ꯑꯩꯗꯤ ꯃꯁꯥ ꯑꯗꯨꯝ ꯅꯣꯏꯕꯒꯤ ꯑꯗꯨꯝ ꯆꯥꯗꯦ
ꯑꯣ ꯑꯁ ꯑꯩꯅꯗꯤ ꯅꯣꯏꯅꯤꯡꯉꯒ ꯂꯩꯕ
ꯅꯣꯏꯊꯣꯛꯇꯦꯅꯦ ꯆꯥꯔꯁꯨ
ꯍꯥ
ꯌꯥꯝ ꯌꯥꯝ ꯆꯥꯔꯁꯨ ꯁꯨꯛꯊꯣꯛ ꯊꯣꯛꯇꯕ ꯋꯥꯅꯤꯗ
ꯑꯗꯨꯃꯥꯏꯅ ꯇꯧ ꯇꯧꯔꯔꯣꯏꯗ ꯆꯞ ꯃꯥꯟꯔꯅꯤ ꯌꯥꯝ ꯆꯥꯕꯅꯦ ꯑꯩꯗꯤ ꯌꯥꯝ ꯆꯥꯃꯟꯕꯒꯤ ꯇꯧꯕꯅꯤ
ꯑꯁ ꯅꯣꯏꯅꯤꯡ ꯅꯣꯏꯅꯤꯡꯕ ꯃꯤꯁꯤꯡꯗꯤ ꯌꯥꯝ ꯆꯥꯗ꯭ꯔꯁꯨ ꯊꯣꯛꯄꯀꯣ
ꯍꯣꯏ ꯍꯣꯏ ꯑꯗꯨꯃꯥꯏꯅ ꯇꯧꯋꯦ
ꯑꯗꯨ ꯀꯪꯕ ꯃꯤ ꯀꯪꯒꯗꯕ ꯃꯤꯁꯤꯗꯤ ꯌꯥꯝ ꯆꯥ ꯀꯔꯤ ꯗꯥꯏꯠ ꯄ꯭ꯔꯣꯇꯤꯟ ꯆꯥꯔꯁꯨ ꯊꯣꯛꯇꯦ ꯊꯣꯛꯀꯗꯕꯁꯤꯗꯤ ꯍꯤꯗꯥꯛ ꯆꯞ ꯆꯞ ꯄ꯭ꯔꯦꯁꯀ꯭ꯔꯤꯞꯁꯟ ꯄꯤꯔꯒ ꯆꯥꯗ꯭ꯔꯗꯤꯀꯣ
ꯎꯝ
ꯖꯤꯝ ꯆꯠꯂꯒ ꯅꯣꯏꯊꯣꯛꯀꯗꯧꯕꯁꯨ ꯑꯁ ꯍꯤꯗꯥꯛꯁꯦ ꯂꯩꯕ ꯉꯝꯗꯕ ꯑꯃꯨꯛꯀꯥ ꯌꯥꯝ ꯇꯥꯡꯕꯒꯨꯝ ꯇꯧꯋꯤꯀꯣ
ꯍꯣꯏ
ꯑꯩꯈꯣꯏꯗꯤ ꯆꯪꯉꯗꯤ ꯑꯁ ꯅꯣꯏꯊꯣꯛꯅꯤꯡꯉꯥꯏ ꯍꯥꯟꯅ ꯄꯤꯖꯒꯅꯤꯕ ꯄꯩꯁꯥ ꯌꯥꯝ ꯆꯪꯉꯅꯤ ꯍꯨꯗꯤꯛ
ꯅꯤꯡꯕ ꯀꯥꯡꯕꯨꯁꯤꯡꯅ ꯅꯣꯏꯗꯦ ꯅꯣꯏꯅꯤꯡꯗꯕ ꯀꯥꯡꯕꯨꯅ ꯅꯣꯏꯕꯅꯤ
ꯑꯣꯍꯣ ꯑꯗꯨ ꯇꯧꯕ ꯃꯥꯜꯂꯦ
ꯑꯩꯁꯨ ꯇꯥꯡꯅꯤꯡꯕꯅꯦ ꯑꯗꯨ ꯑꯣꯏꯔꯖꯨ
ꯎꯝ ꯆꯥꯛ ꯆꯥꯗ꯭ꯔꯤ ꯍꯥꯏꯕꯀꯣ
ꯍꯣꯏ ꯅꯪꯁꯨ ꯆꯥꯗ꯭ꯔꯤꯅ
ꯍꯣꯏ ꯆꯥꯗ꯭ꯔꯤꯗꯥ
ꯋꯥꯠꯂꯤꯗ
ꯅꯣꯏꯁꯨ ꯊꯦꯡꯅ ꯆꯥꯕꯒꯤꯔꯥ ꯅꯠꯇ꯭ꯔꯥꯒ
ꯅꯠꯇꯦ ꯑꯩꯅ ꯍꯜꯂꯛꯄꯥ ꯊꯦꯡꯉꯦ ꯍꯜꯂꯛ
ꯑꯧ ꯅꯣꯡꯒꯨꯝꯕꯗꯤ ꯆꯨꯗꯦꯀꯣ
ꯍꯧꯖꯤꯛꯇꯤ ꯐꯩ ꯍꯣꯔꯦꯟ ꯉꯁꯥꯏꯗꯤ ꯑꯗꯨꯝ ꯅꯣꯡ ꯆꯨꯕꯅꯦ
ꯑꯣ ꯑꯣ ꯑꯣ ꯑꯈꯣꯏꯁꯨ ꯑꯁ ꯅꯣꯡꯅ ꯌꯥꯗ꯭ꯔꯦꯅꯦ
ꯍꯣꯏ ꯅꯣꯡ ꯆꯨꯕꯅ ꯃꯄꯥꯟꯁꯨ ꯊꯣꯛꯄ ꯅꯨꯡꯉꯥꯏꯇꯦ
ꯃꯥꯅꯦ ꯑꯋꯣ ꯃꯤ ꯈꯔꯗꯤ ꯑꯁ ꯅꯣꯡ ꯆꯨꯕꯅ ꯅꯨꯡꯉꯥꯏꯑꯅꯤ ꯁꯥꯃꯟꯕꯒꯤ ꯍꯥꯏꯅꯁꯨ ꯍꯥꯏꯌꯦ
ꯎꯝ
ꯈꯣꯏꯅꯗꯤ ꯏꯁ ꯅꯣꯡ ꯆꯨꯃꯟꯕꯒꯤ ꯀꯔꯤꯁꯨ ꯇꯧꯕ ꯌꯥꯗꯕ
ꯍꯣꯏ ꯑꯩꯈꯣꯏꯁꯨ ꯑꯗꯨꯃꯥꯏꯅ ꯍꯧꯖꯤꯛ ꯏꯚꯤꯅꯤꯡ ꯈꯛꯇꯥꯀꯣ
ꯍꯥꯥ
ꯅꯣꯡꯃ ꯑꯗꯨꯝꯕ ꯈꯔꯤ ꯐꯥ ꯈꯔ ꯐꯥ
ꯑꯣ ꯑꯣ ꯑꯣ
ꯅꯣꯡ ꯆꯨꯝꯃꯟꯕꯒꯤ ꯃꯄꯥꯟꯁꯨ ꯊꯣꯛꯄ ꯌꯥꯔꯦ ꯊꯕꯛꯁꯨ ꯇꯧꯕ ꯌꯥꯔꯦ ꯑꯗꯨꯝ ꯇꯨꯝꯂꯒ ꯂꯩ ꯃꯨꯞ ꯕꯤ ꯌꯥꯡꯔꯒꯀꯣ
ꯍꯣꯏ ꯍꯣꯏ ꯃꯥꯅꯤꯅꯦ ꯅꯣꯏ ꯉꯥꯒꯨꯝꯕ ꯐꯥꯕꯒꯨꯝꯕꯗꯤ ꯆꯠꯇꯦꯀꯣ
ꯑꯩꯈꯣꯏꯗꯒꯤꯗꯤ ꯆꯠꯄ ꯃꯐꯝꯗꯤ ꯂꯩꯕꯨꯗꯤ ꯂꯩ ꯑꯗꯨ ꯂꯥꯞꯄꯀꯣ
ꯑꯣ
ꯅꯣꯡ ꯆꯨꯔꯗꯤ ꯆꯥꯞꯄꯁꯨ ꯑꯗꯨꯝ ꯌꯥꯗꯦꯗ ꯍꯥ ꯂꯝ ꯕꯤ ꯈꯔ ꯅꯨꯡꯉꯥꯏꯇꯥ ꯂꯝꯕꯤ ꯑꯆꯥꯎꯕ ꯁꯦꯝꯕꯒꯤꯀꯣ
ꯍꯥ
ꯆꯠꯄꯗꯨꯝ ꯅꯨꯡꯉꯥꯏꯔꯔꯣꯏ ꯍꯥꯏꯕꯗꯤ ꯀꯣꯏꯂꯥꯁ ꯊꯥꯕꯒꯨꯝꯕꯨ ꯊꯥꯕ ꯂꯩꯌꯦ ꯊꯥꯗꯕ ꯃꯐꯝꯁꯨ ꯂꯩꯕꯒꯤꯀꯣ
ꯎꯝ ꯎꯝ
ꯒꯥꯔꯤꯁꯤꯡ ꯁ꯭ꯇꯥꯛ ꯇꯧꯔꯒ ꯑꯗꯨꯝ ꯂꯩꯔ ꯆꯠꯄ ꯌꯥꯗꯦꯗ
ꯑꯣ ꯑꯗꯨ ꯉꯥꯗꯤ ꯌꯥꯝꯕꯗꯤ ꯌꯥꯝꯕ꯭ꯔꯣ
ꯌꯥꯝ ꯂꯩꯇꯦꯗ ꯑꯗꯨꯝ ꯃꯆꯥ ꯃꯆꯥ ꯈꯛꯇꯅꯦ ꯑꯗꯨ ꯑꯣꯏꯔꯁꯨ ꯏꯟꯇꯔꯦꯁꯀꯤꯗꯃꯛꯇꯥ ꯑꯗꯨꯝ ꯆꯠꯄꯅꯦꯕ
ꯍꯣꯏ ꯍꯣꯏ ꯃꯥꯅꯦ ꯑꯗꯨꯒꯨꯝꯕꯁꯨ ꯆꯠꯄ ꯌꯥꯝ ꯅꯨꯡꯉꯥꯏꯕꯅꯤꯗ
ꯎꯝ
ꯆꯠꯂꯒ ꯐꯥꯔꯗꯤꯀꯣ
ꯑꯥ
ꯑꯗꯨꯁꯨ ꯑꯗꯨꯝ ꯏꯟꯇꯔꯦꯁꯀꯤꯗꯃꯛ ꯆꯥꯅꯤꯡꯉꯥꯏ ꯊꯛꯅꯤꯡꯉꯥꯏ ꯄꯨꯔꯒꯀꯣ
ꯍꯨ ꯍꯨ
ꯑꯩꯈꯣꯏꯅ ꯑꯦꯟꯁꯥꯡ ꯑꯃꯨꯛ
ꯌꯦꯟꯁꯥꯡ ꯄꯨꯔꯒ ꯆꯠꯄꯅꯦ ꯃꯔꯛ ꯃꯔꯛ
ꯍꯣ ꯍꯣꯏ ꯍꯣꯏ ꯑꯗꯨ ꯅꯨꯡꯉꯥꯏꯕꯅꯦ ꯑꯦ ꯍꯥ ꯍꯟꯗꯛꯁꯤꯗꯤ ꯑꯁ ꯕꯣꯜꯁꯤꯅ ꯐꯥꯖꯅ ꯇꯨꯝꯗꯕꯅꯤꯅ ꯑꯁ ꯃꯤꯠ ꯔꯥ ꯀꯔꯤꯔꯥ ꯉꯝꯗꯕꯈꯛ ꯏꯁꯥ ꯁꯣꯟꯒ꯭ꯔꯦꯅꯦ
ꯑꯗꯨꯅꯗꯤ ꯅꯨꯡꯉꯥꯏꯕꯗꯣ ꯋꯥꯔꯀꯞ ꯑꯩꯈꯣꯏꯅ ꯉꯥꯏꯕ ꯆꯍꯤ ꯃꯔꯤ ꯑꯍꯨꯝ ꯃꯔꯤ ꯉꯥꯏꯕꯁꯦ ꯑꯗꯨ ꯈꯛꯇ ꯅꯠꯇ꯭ꯔꯥ
ꯍꯣꯏ ꯍꯣꯏ ꯃꯥꯥꯟꯅꯤ ꯅꯣꯏ ꯈꯔ ꯀꯪꯅꯤꯡꯕ ꯃꯤꯁꯤꯡꯒꯤꯗꯤ ꯐꯔꯦꯅꯦ
ꯑꯁ ꯀꯪꯗꯦ
ꯑꯩꯈꯣꯏꯒꯤꯗꯤ ꯑꯁ ꯀꯪꯅꯤꯡꯕ ꯃꯤꯁꯤꯡꯗꯤ ꯑꯩꯈꯣꯏ ꯀꯪꯕ ꯃꯤꯁꯤꯡꯗꯤ ꯑꯃꯨꯛꯀ ꯑꯁ ꯍꯤꯞꯇꯕꯒꯤ ꯐꯥꯖꯅ ꯇꯨꯝꯗꯕꯒꯤ ꯍꯦꯟ ꯃꯟꯒ꯭ꯔꯦ ꯄꯥ ꯄꯥꯛꯄ ꯃꯁꯥ ꯄꯥꯛꯄꯗ ꯑꯃꯨꯛꯀ
ꯍꯣꯏ ꯑꯗꯨꯃꯥꯏꯅ ꯇꯧꯋꯦ
ꯎꯝ ꯍꯝ ꯂꯥꯏꯚꯀꯨꯝꯕꯗꯤ ꯔꯤꯒꯨꯂꯔ ꯑꯣꯏꯕ꯭ꯔꯥ ꯅꯣꯏꯗ
ꯑꯣꯏ ꯑꯦ ꯅꯣꯡꯖꯨꯔꯗꯤ ꯂꯥꯛꯇ
ꯑꯣ ꯑꯗꯨ ꯖꯦꯅꯦꯔꯦꯇꯔꯒꯨꯝꯕ ꯑꯣꯟ ꯇꯧꯔꯒ ꯌꯦꯡꯕ ꯑꯣꯏꯔꯝꯃꯅꯤ ꯕꯣꯜꯁꯦ
ꯁꯣꯂꯥꯔꯗꯒꯤ ꯃꯔꯥꯡ ꯃꯔꯥꯡ ꯑꯗꯨꯝ ꯌꯦꯡꯕꯅꯦ ꯁꯣꯂꯥꯔꯁꯨ ꯑꯗꯨꯝ ꯆꯨꯃꯟꯕꯒꯤꯀꯣ ꯁꯣꯂꯥꯔꯁꯄ ꯂꯥꯏꯠ ꯀꯔꯤ ꯍꯥꯏꯁꯤꯔꯥ ꯕꯦꯇ꯭ꯔꯤ ꯑꯗꯨꯝ ꯂꯣ ꯇꯧꯕ ꯑꯗꯨꯝ ꯐꯥꯖꯅꯗꯤ ꯌꯦꯡꯗ
ꯍꯣꯏ ꯍꯣꯏ ꯆꯨꯝꯃꯦ ꯆꯨꯝꯃꯦ ꯑꯗꯨ ꯅꯦꯠꯋꯥꯔꯛ
ꯅꯈꯣꯏꯗꯗꯤ ꯍꯥ
ꯑꯩꯈꯣꯏꯁꯨ ꯑꯁ ꯂꯥꯏꯇꯁꯦ ꯍꯧꯖꯤꯛ ꯍꯧꯖꯤꯛꯇꯤ ꯍꯟꯗꯛꯁꯤꯗꯤ ꯅꯨꯡꯉꯥꯏꯇ꯭ꯔꯦꯅꯦ
ꯑꯩꯈꯣꯏꯒꯤꯗꯤ ꯑꯗꯨꯃꯥꯏ ꯅꯨꯡꯉꯥꯏ ꯑꯦꯕ꯭ꯔꯤ ꯏꯌꯥꯔ ꯑꯗꯨꯝ ꯇꯧꯕꯅꯦ ꯋꯥꯜ ꯀꯞ ꯈꯨꯗꯤꯡ ꯂꯥꯏꯇ ꯐꯥꯖꯅ ꯂꯥꯛꯇꯦꯀꯣ ꯐꯥꯏꯅꯦꯜꯗꯐꯥꯎ ꯑꯗꯨꯝ ꯂꯥꯛ ꯑꯩꯈꯣꯏꯗꯤ ꯐꯥꯏꯅꯦꯜ ꯐꯥꯎ ꯃꯤ ꯃꯤ ꯌꯨꯝꯗ ꯆꯠꯂꯒ ꯑꯗꯨꯝ ꯌꯦꯡꯕ ꯆꯠꯂꯦ
ꯑꯣ ꯌꯥꯗꯦꯅꯦ ꯃꯥꯏꯒ ꯑꯃꯨꯛ ꯅꯦꯠꯋꯥꯛ
ꯅꯦꯠꯋꯥꯛ ꯂꯩꯇ꯭ꯔꯥꯗꯤ ꯕꯣꯜꯁꯨ ꯌꯦꯡꯕ ꯌꯥꯗꯦ ꯂꯥꯏꯇ ꯂꯛꯇ꯭ꯔꯥꯁꯨ ꯕꯣꯜ ꯌꯦꯡꯕ ꯌꯥꯗꯦ
ꯍꯥ
ꯁꯣꯂꯥꯔꯗ ꯍꯥꯏꯕꯁꯨ ꯅꯣꯡ ꯌꯥꯝ ꯆꯨꯔꯗꯤ ꯇꯥꯇꯥ ꯁ꯭ꯀꯥꯏꯁꯨ ꯐꯖꯅ ꯌꯦꯡꯕ ꯌꯥꯗꯦ
ꯑꯧ ꯍꯣ ꯑꯣ ꯑꯣꯏꯔꯝꯅꯤ ꯍꯣꯏ
ꯅꯠꯇ꯭ꯔꯥ
ꯁꯤꯛꯅꯦꯜꯗꯨ ꯀꯣ
ꯍꯣꯏ ꯐꯔꯦ ꯑꯩ ꯆꯥꯛ ꯆꯥ ꯆꯥꯛ ꯆꯥꯕ ꯆꯠꯀꯦ ꯍꯣꯔꯦꯟ ꯀꯣꯜ ꯇꯧꯁꯦ
ꯍꯣꯏ ꯍꯣꯏ ꯍꯣꯔꯦꯟ ꯅꯀꯣ ꯑꯗꯨꯗꯤ
ꯄꯥꯎ ꯐꯥꯎꯅꯔꯁꯤ
ꯍꯣꯏ ꯍꯣꯏ ꯍꯣꯏ ꯍꯣꯏ ꯌꯥꯝ ꯆꯥꯎ ꯎꯝ
ꯍꯣꯏ ꯊꯝꯒꯦꯀꯣ
ꯍꯣꯏ ꯍꯣꯏ